ꯇꯥꯌꯦ
ꯑꯝ ꯑꯩ ꯂꯝꯕꯤꯗ ꯂꯩꯌꯦꯦ
ꯀꯩꯗꯧꯔꯤꯕ
ꯗꯨꯀꯥꯟ ꯆꯠꯂꯤꯌꯦ ꯗꯨꯀꯥꯟ ꯆꯠꯄ ꯄꯣꯠ ꯂꯩꯕ ꯆꯠꯄ ꯑꯗꯣ ꯒꯥꯔꯤ ꯃꯈꯣꯜꯁꯦ ꯈꯔ ꯂꯥꯡꯒꯗ꯭ꯔꯥ ꯈꯪꯗꯦ ꯌꯥꯝꯕꯗꯤ ꯇꯥꯔꯦ ꯌꯥꯝꯕꯨꯗꯤ ꯇꯥꯔꯣꯏꯗ ꯑꯩꯈꯣꯏ ꯁ꯭ꯋꯥꯏꯗꯤ ꯒꯥꯔꯤ ꯄꯥꯡ ꯆꯦꯟꯗꯦꯅ ꯅꯨꯡꯗꯥꯡ ꯋꯥꯏꯔꯕꯝꯅꯤꯅ ꯆꯦꯜꯂꯔꯣꯏ ꯑꯟꯏꯟꯇꯦꯜꯂꯤꯖꯤꯕꯜ ꯃꯥꯅꯤ ꯏꯪꯅ ꯆꯤꯛꯅ ꯂꯩꯕ ꯂꯝꯅꯦ ꯅꯤꯅꯦ
ꯎꯝ ꯍꯣꯏ ꯍꯣꯏ ꯑꯣꯏꯗꯣꯏꯅꯦ ꯑꯣꯏꯗꯣꯏꯅꯦ ꯑꯗꯨꯕꯨꯗꯤ ꯑꯁ ꯑꯗꯣ ꯑꯗꯣ ꯑꯁꯤꯁꯤ ꯑꯩꯅ ꯇꯧꯔꯛꯏꯖꯦ ꯑꯩ ꯃꯤꯡꯊꯣꯛꯄ꯭ꯔꯥ
ꯌꯦꯡꯒꯦꯀꯥ
ꯊꯣꯛꯑꯦ ꯊꯣꯛꯑꯦ ꯅꯪꯒꯤ ꯎꯝ ꯌꯥꯏꯌꯥꯔꯦ ꯑꯗꯨꯗꯤ ꯑꯩꯒꯤꯅꯤ ꯀꯩ ꯂꯩꯕ ꯊꯣꯛꯏꯅꯣ
ꯌꯦꯔꯨꯝ
ꯑꯩꯁ ꯅꯪ ꯑꯩꯅ ꯑꯃꯀꯩ ꯑꯃ ꯀꯩꯅꯣ ꯃꯨꯟꯅꯔꯒ ꯆꯥꯕꯤꯗꯨ ꯆꯥꯖꯦ ꯍꯥꯏꯔꯒ ꯆꯥꯗꯕ ꯆꯠꯇ꯭ꯔꯦ
ꯀꯝꯕ
ꯃꯨꯟꯅꯔꯒ ꯆꯥꯕꯤꯗꯣ
ꯑꯣ ꯑꯗꯨꯗꯣ ꯀꯥꯏ ꯈꯔ ꯂꯩꯔꯒ ꯆꯥꯖꯦ ꯈꯔ ꯂꯩꯔꯒ
ꯌꯥꯏꯌꯦ ꯆꯥꯁꯦ
ꯈꯔ ꯂꯩꯔꯒ ꯆꯥꯁꯦ ꯑꯩꯅ ꯂꯥꯛꯄ ꯀꯥꯟꯗ ꯑꯁ ꯒꯥꯔꯤꯁꯦ ꯌꯥꯝ ꯂꯥꯛꯑꯦ
ꯅꯁꯨ ꯀꯩꯝ ꯇꯧꯔꯣꯏꯍꯦ
ꯇꯧꯔꫭꯏꯗ ꯑꯗꯨꯕꯨꯗꯤ ꯃꯤꯁꯨ ꯅꯣꯡ ꯆꯨꯔꯁꯨ ꯑꯗꯨ ꯃꯣꯏ
ꯃꯥꯅꯦ ꯊꯤꯟꯗꯕ ꯃꯌꯥꯝ ꯌꯥꯎꯋꯦ ꯑꯩꯈꯣꯏꯁꯤ ꯌꯥꯝꯅ ꯃꯌꯦꯛ ꯁꯦꯡꯉꯅꯕꯅꯤ
ꯀꯩ ꯇꯧꯔꯤꯅꫭ ꯅꯪ
ꯑꯩ ꯀꯩꯗꯧꯔꯨꯅꯤ ꯑꯃꯗ ꯇꯧꯔꯝꯕꯅꯦ ꯑꯩꯗꯤ ꯆꯥꯝꯃꯥ ꯄꯟ ꯍꯦꯟ ꯍꯧꯔꯦ ꯆꯃ ꯄꯟꯃꯨꯛ ꯍꯦꯜꯍꯧꯔꯦ ꯆꯃꯥꯄꯜꯒ ꯅꯤꯐꯨ ꯃꯉꯥ ꯌꯧꯍꯧꯔꯕꯅꯦ
ꯀꯣꯟꯅꯔꯅꯤ ꯑꯗꯨꯗꯤ ꯅꯪꯒꯤ ꯉꯍꯥꯟ ꯄꯥꯝꯈꯤꯕꯗꯣ ꯋꯤꯁ ꯂꯤꯁꯇ ꯂꯩꯈꯤꯕꯗꯣ
ꯑꯅꯤ
ꯎꯝ
ꯀꯣꯟꯅꯔꯅꯤ ꯍꯥꯏꯕ
ꯀꫭꯟꯅꯔꯅꯤ
ꯎꯝ
ꯍꯌꯦꯡ ꯅꯣꯡꯉꯥꯜꯂꯛꯄꯗ ꯆ ꯇ꯭ꯔꯣꯡ ꯉꯥ ꯍꯥꯏꯅ
ꯍꯣꯏ ꯑꯗꯨꯅꯦ ꯍꯌꯦꯡ ꯈꯔ ꯌꯥꯝ ꯆꯪꯉꯛꯅꯕ ꯑꯩ ꯉꯁꯤ ꯐꯅꯅ ꯇꯧꯕꯅꯦꯕ
ꯀꯔꯤꯌꯥ
ꯏ ꯑꯗꯣ ꯈꯔ ꯌꯥꯝꯥꯟ ꯆꯪꯕ ꯑꯩꯅ ꯉꯁꯤꯁꯦ ꯇꯧꯕꯅꯦ ꯍꯥꯏꯕ ꯑꯩꯅ ꯁꯋꯥꯏꯗꯒꯤ ꯂꯦꯠꯇꯕ ꯃꯈꯩ ꯃꯤꯠꯀꯁꯤꯦ ꯅꯥꯕ ꯃꯈꯩ
ꯅꯪꯗ ꯅꯠꯇꯦ ꯑꯩꯁꯨ ꯃꯤꯠ ꯅꯥꯏꯌꯦ ꯑ ꯑꯩ ꯃꯤꯆ ꯡꯃꯥꯟꯕꯒꯤ ꯃꯤ ꯑꯗꯨ ꯁꯥꯕꯗꯣ ꯑꯣꯏꯕ ꯑꯗꯨꯗꯨꯒꯤ
ꯃꯤꯠꯁꯦ ꯄꯣꯊꯥ ꯄꯣꯊꯥꯅꯤꯡꯕ ꯈꯣꯊꯥꯍꯕ꯭ꯔꯥ ꯔꯤꯜꯁꯦ ꯁꯦꯟꯗ꯭ꯔꯗꯁꯤꯗ ꯌꯦꯡꯉꯤꯅꯤꯅ
ꯃꯥꯅꯦ ꯆ ꯃꯥꯅꯦ ꯑꯅꯤ
ꯃꯅꯦ ꯍꯦꯋꯥ
ꯁꯤꯅꯕꯨ ꯍꯦꯟꯅ ꯐꯣꯀꯁ ꯄꯤꯔꯒ ꯌꯦꯡꯕꯅꯤꯅ ꯃꯤꯠꯇꯣ ꯍꯦꯟꯅ ꯁꯤꯖꯤꯟꯅꯩꯅꯦꯕ
ꯎꯝ
ꯎꯔꯉ
ꯋꯥꯏꯕ
ꯇꯨꯝꯅꯤꯡꯉꯅꯤ ꯉꯥꯏꯍꯥꯛ ꯂꯩꯔꯅꯤ ꯆꯥꯛ ꯆꯥꯁꯤꯔꯗꯤ ꯇꯨꯝꯈ꯭ꯔꯅꯤꯗ
ꯑꯩ ꯉꯁꯥꯏ ꯆꯀꯥ ꯂꯣꯏꯔꯒ ꯇꯨꯝꯅꯅꯕ ꯍꯥꯏꯅꯀꯣ ꯑꯁꯤ ꯇꯧꯔꯝꯃꯦ ꯁꯤ ꯇꯧꯔꯛꯄꯁꯦ ꯑꯩꯁꯦ ꯎꯏꯊꯔꯛꯑꯦꯕ ꯌꯥꯗ꯭ꯔꯦꯕꯀꯣ ꯑꯗꯨꯗꯒꯤ ꯑꯩ ꯎꯝ ꯀꯥꯟꯅꯗꯤ ꯔꯤꯜꯁ ꯉꯥꯏꯍꯥꯛ ꯌꯦꯡꯒꯦ ꯍꯥꯏ ꯔꯤꯜꯁꯁꯤꯅ ꯑꯃꯨꯛ ꯃꯤꯠꯁꯦ ꯍꯥꯏꯗꯤ ꯊꯛꯀꯠꯍꯜꯂꯦꯗꯅ ꯑꯃ ꯑꯃ ꯑꯃꯗ ꯄꯨꯊꯣꯔꯛꯑꯒ ꯑꯗꯨꯗꯨꯅ ꯑꯗꯣ ꯑꯃꯨꯛ ꯉꯥꯛꯃꯤꯟꯅ ꯁꯤꯡꯉꯦ ꯑꯗꯨꯗꯒꯤ ꯑꯃꯨꯛ ꯀꯩꯅꯣꯒ ꯋꯥꯔꯤ ꯁꯥꯟꯅꯔꯦ ꯑꯩ ꯒꯤ ꯃꯉꯣꯟꯗ ꯑꯅꯤꯔꯛ ꯋꯥꯠꯂꯤꯕꯗꯣ ꯑꯗꯨ ꯁꯥꯟꯅꯔꯔꯕ ꯃꯇꯨꯡ ꯁꯥꯟꯅꯔꯕ ꯃꯇꯨꯡ ꯑꯃꯨꯛ ꯇꯧꯔꯛꯏꯁꯤꯅꯦ
ꯑꯗꯒꯤ ꯅꯪꯒꯤ ꯃꯈꯥꯒꯤ ꯅꯃꯥꯟꯅꯕꯤꯗꯨꯁꯨ ꯍꯥꯞꯄꯣ ꯍꯥꯏꯔꯨꯗꯨꯅ
ꯋꯥ ꯍꯗ ꯍꯥꯏꯕꯅꯦ ꯅꯪ ꯉꯔꯥꯡ ꯀꯤꯌꯦ ꯀꯥꯏ ꯍꯥꯏꯔ ꯃꯅꯦ
ꯀꯩꯗꯕꯊ
ꯀꯤ ꯀꯤꯌꯦ ꯀꯃꯥꯏꯅ ꯇꯧꯈ꯭ꯔꯗꯤꯅ
ꯃꯥ ꯆꯥꯛꯇꯣꯏꯅꯦ ꯌꯦꯡꯉꯨꯀꯣ ꯑꯩꯈꯣꯏ ꯁꯤ ꯌꯧꯔꯤꯁꯦ ꯍꯦꯛ ꯆꯪꯉꯛꯄꯗ ꯃꯥ ꯆꯥꯛꯇꯣꯏꯅꯦ ꯌꯦꯡꯉ ꯌꯥꯝꯥꯝꯃꯦ
ꯑ ꯑ ꯑꯃ ꯑꯗꯨꯗꯤ ꯑꯩꯅ ꯃꯥꯏ ꯅꯝꯕꯔ ꯁꯤꯖꯤꯟꯅꯒꯦ ꯇꯧꯕꯗꯣ ꯃꯥꯏ ꯅꯝꯕꯔꯁꯦ ꯀꯩꯅꯣ ꯑꯥꯏꯐꯣꯟ ꯄꯥꯏꯕ ꯌꯥꯗ꯭ꯔꯦ ꯑꯣ ꯇꯤ ꯄꯤ ꯂꯥꯛꯄꯗꯣ ꯃꯥꯏ ꯌꯥꯝꯝꯕꯔꯣꯟ ꯁꯤꯟ ꯍꯥꯏꯗꯤ ꯍꯦꯟꯃꯥꯏꯟ ꯅꯝꯕꯔꯁꯤꯅ ꯑꯃꯨꯛ ꯃꯌꯥꯝ ꯇꯧꯕ ꯌꯥꯏꯗꯅ ꯅꯈꯣꯏ ꯃꯈꯩꯅ ꯑꯃꯨꯛ
ꯎꯝ
ꯑꯗꯨꯗꯨꯒꯤ ꯇꯧꯒꯦ ꯇꯧꯒꯦ
ꯑꯩꯈꯣꯟ ꯄꯥꯏꯕꯗꯨꯗꯤ ꯌꯥꯗꯦꯕ ꯑꯩꯈꯣꯏ ꯁꯤꯁꯦ
ꯑꯁꯦꯡꯕꯗ ꯑꯣꯟꯊꯣꯔꯛꯈꯤꯁꯅꯨꯁꯦ
ꯑꯣꯊꯣꯔꯅꯤ ꯑꯣꯗ ꯂꯅꯤ ꯑꯗ ꯅꯪꯒꯤꯗꯣ ꯅꯪꯗꯣ ꯍꯧꯖꯤꯛꯀꯤ ꯐꯤꯞ ꯁꯤ ꯌꯥꯡꯈꯩ ꯌꯥꯡꯈꯩꯗ ꯂꯣꯏꯔꯒ ꯀꯌꯥ ꯀꯌꯥ ꯆꯪꯉꯛꯄ ꯑꯣꯏ ꯌꯦꯡꯉꯕ
ꯑꯗꯨꯗꯣ ꯌꯦꯡꯍꯧꯗ꯭ꯔꯤ ꯑꯩ ꯍꯧꯖꯤꯛ ꯌꯦꯡꯉꯒꯦ ꯑꯩꯅ ꯍꯥꯏꯗꯤꯅꯦ ꯍꯥꯟꯅ ꯑꯩꯅ ꯅꯉꯣꯟꯗ ꯊꯥꯔꯤꯗꯣ
ꯎꯝ
ꯑꯗꯨꯗꯣ ꯀꯩꯅꯣꯒꯤ ꯌꯥꯡꯈꯩ ꯑꯃ ꯂꯣꯏꯈ꯭ꯔ ꯃꯇꯨꯡꯗ ꯌꯥꯡꯈꯩꯗꯨꯒꯤ ꯑꯞꯗꯦꯠ ꯄꯤꯔꯛꯇ꯭ꯔꯤꯉꯩꯗ ꯊꯥꯕ ꯑꯣꯏꯔꯝꯃꯦꯕ
ꯎꯝ ꯃꯥꯅꯤ
ꯑꯗꯨꯗꯨꯒꯤ ꯑꯩꯅ ꯑꯃꯨꯛ ꯌꯥꯡꯈꯩ ꯑꯃꯃꯨꯛ ꯇꯧꯁꯤꯜꯂꯀꯥꯟꯗ ꯆꯥꯝꯃ ꯇꯥꯔꯦꯕ ꯑꯗꯣ ꯑꯩꯒꯤꯗꯤ ꯌꯥꯡꯈꯩ ꯌꯥꯡꯈꯩꯗꯤ ꯆꯪꯕ ꯃꯥꯜꯂꯦ ꯉꯁꯥꯏꯒꯤꯗꯨꯗꯒꯤ ꯆꯥꯝꯃꯗꯤ ꯍꯦꯟꯒꯠꯂꯦꯕ
ꯉꯁꯥꯏꯗꯨꯗꯒꯤ ꯑꯃꯨꯛ ꯆꯥꯝꯃ ꯍꯦꯟꯒꯠꯂꯦꯕ ꯌꯥꯡꯈꯩ ꯑꯃꯃꯨꯛ ꯑꯞꯒꯦꯗ ꯇꯧꯕꯗ
ꯎꯝ
ꯌꯥꯡꯈꯩ ꯑꯗꯨ ꯅꯪ ꯌꯥꯝ ꯌꯥꯝꯗ꯭ꯔꯣ
ꯑꯗꯨꯅ ꯍꯥꯏꯁꯦ ꯌꯥꯡꯈꯩ ꯌꯥꯡꯈꯩ ꯌꯥꯡꯈꯩꯗꯨꯗ ꯌꯥꯡꯈꯩ ꯑꯗꯨꯝ ꯐꯪꯕ ꯃꯥꯜꯂꯦꯕ ꯑꯩꯒꯤ
ꯑꯣ ꯑꯃꯃꯝ ꯆꯤꯡꯕꯗꯗꯤ ꯌꯥꯡꯈꯩꯗ ꯑꯩꯒꯤꯁꯤꯗꯨ ꯅꯠꯇꯦꯕ ꯑꯩꯅ ꯀꯨꯟꯊ꯭ꯔꯥ ꯃꯊ ꯈꯛꯇꯅꯦ ꯑꯩꯗꯤ ꯌꯥꯡꯈꯩꯗꯣ ꯑꯗꯣ ꯑꯩꯗꯤ ꯌꯥꯝ ꯊꯨꯏꯑꯕ ꯎꯝ ꯑꯣ ꯑꯩꯒꯤꯅ ꯑꯃꯨꯛ ꯈꯔ ꯊꯨꯏꯑꯕ ꯊꯨꯕꯒꯤ ꯑꯃ ꯎꯝ ꯎꯝ ꯈꯛꯇꯪꯒ ꯍꯥꯏꯔꯛꯄ ꯌꯥꯎꯕꯗꯨꯗꯤ ꯑꯗꯨꯝ ꯁꯠ ꯁꯠ ꯁꯠ ꯁꯠ ꯗ ꯑꯣꯏꯌꯦꯕ ꯑꯩꯗꯤ ꯅꯃꯛ
ꯍꯝ
ꯑꯗꯨꯕꯨꯗꯤ
ꯑꯩ ꯑꯃꯨꯛꯀ ꯌꯦꯡꯉꯛꯈꯤꯒꯦ ꯌꯥꯡꯈꯩ ꯑꯃ ꯇꯧꯔꯀꯥꯟꯗ ꯌꯦꯡꯉꯛꯀꯦ ꯑꯗꯨꯗ ꯀꯌꯥ ꯍꯦꯟꯒꯠꯂꯤꯗꯣ ꯑꯩ ꯍꯥꯏꯔꯛꯀꯦ
ꯍꯣꯏ ꯑꯍꯝꯕꯩꯗꯣ ꯀꯌꯥ ꯂꯩꯒꯦꯗꯣ ꯌꯦꯡꯍꯧꯔꯣ ꯑꯗꯨꯒ ꯌꯥꯡꯈꯩ ꯑꯃꯃꯨꯛ ꯇꯧꯔꯣ ꯑꯩꯁꯨ ꯉꯁꯥꯏꯗꯒꯤꯅꯦ ꯑꯩꯁꯦ ꯀꯌꯥ ꯆꯪꯅ ꯁꯣꯛꯅ ꯈꯪꯗꯕ ꯑꯗꯨꯒ ꯀꯣꯟꯅ ꯂꯥꯁꯇ ꯈꯪꯉꯛꯏꯅꯦ ꯑꯗꯨꯝ ꯌꯦꯡꯉꯀꯥꯟꯗ ꯑꯃ ꯍꯛ ꯂꯣꯏꯕꯒ ꯑꯃ ꯍꯛ ꯂꯣꯏꯕꯒ ꯌꯦꯡꯕꯗ ꯀꯀꯥꯟꯗ ꯈꯪꯉꯛꯏꯅꯦ ꯑꯩꯁꯦ ꯑꯩꯗꯤ ꯃꯣꯏ ꯈꯦꯅ ꯏꯔꯥꯒ ꯈꯗ ꯁ ꯁꯦꯝꯗꯣꯛꯒ ꯈꯔ ꯌꯥꯝ ꯐꯪꯉꯤꯔꯥ ꯈꯔ ꯌꯥꯝ ꯅꯠꯇ꯭ꯔꯒꯅ ꯌꯥꯝ ꯐꯪꯗꯣꯏꯔꯥ ꯀꯥꯏꯇ ꯑꯗꯣ ꯆꯞ ꯃꯥꯟꯅꯩ
ꯎꯝ ꯍꯌꯦꯡꯉꯛꯀꯦ ꯍꯧꯖꯤꯛ ꯇꯧꯔꯒ ꯑꯉꯥꯡ ꯑꯃ ꯑꯃꯨꯛ ꯀꯗꯧꯣꯔꯔꯕ
ꯅꯪ ꯑꯃ ꯅꯝꯕꯔꯗꯣ ꯀꯣꯜ ꯂꯧꯕ ꯌꯥꯗꯦ ꯍꯥꯏꯔꯕ
ꯌꯥꯗꯦ ꯀꯩꯝꯇ ꯊꯣꯛꯇꯦ ꯑꯗꯨꯒꯤ
ꯑꯩꯗꯣꯝꯇ ꯑꯩꯗꯣ ꯑꯝꯇ ꯍꯥꯏꯈꯤ
ꯁꯤꯁꯦ ꯊꯕꯛꯝ ꯑ ꯇꯧꯕ ꯌꯥꯗꯦꯅ ꯑꯝꯇ ꯍꯥꯏꯔꯛꯣ
ꯍꯣꯏ
ꯃꯤꯌꯦꯡ ꯉ ꯑꯁꯤꯁꯤ ꯇꯨꯏꯁꯟ ꯃꯔꯤ ꯃꯔꯤꯔꯛꯅꯦ ꯑꯩꯅ ꯇꯧꯔꯨꯔꯤꯁꯦ ꯈꯪꯕ꯭ꯔꯥ ꯑꯅꯤꯔꯛ ꯈꯛꯇꯪ ꯇꯧꯕ ꯄꯣꯠꯇꯣ
ꯑꯩꯒꯤꯦ
ꯎ ꯑꯦꯛꯖꯥꯝ ꯑꯣꯏꯕꯅꯤꯅꯅꯦ ꯁꯥꯏ ꯑꯌꯨꯛꯇꯕ ꯑꯗꯨꯗꯨꯅ ꯑꯌꯨꯛꯇ ꯁꯥꯇ꯭ꯔ ꯑꯍꯨꯝ ꯇꯧꯋꯦꯕ ꯑꯉꯥꯡ ꯑꯍꯨꯝ
ꯎꯝ
ꯑꯉꯥꯡ ꯑꯍꯨꯝ ꯇꯧꯕꯁꯤꯗ ꯑꯉꯥꯡ ꯑꯃꯗꯤ ꯅꯥꯔꯦꯅ ꯊꯣꯛꯂꯛꯇ꯭ꯔꯦ ꯑꯗꯨꯁꯨ ꯑꯃꯨꯛ ꯅꯨꯡꯊꯤꯟꯗ ꯉꯥꯛꯇꯪ ꯇꯧꯕꯤꯌꯣꯅ ꯂꯥꯛꯑꯦ
ꯑꯥ
ꯊꯛꯅꯔꯕꯅꯤꯅ ꯑꯗꯨꯁꯨ ꯑꯃꯨꯛ ꯑꯦꯛꯖꯥꯝꯅꯦꯦ ꯅꯨꯡꯉꯥꯏꯇꯗꯅ ꯑꯗꯨ ꯑꯃꯨꯛ ꯇꯧꯕꯤꯔꯦꯗꯅ ꯑꯗꯨꯒ ꯅꯨꯡꯊꯤꯟꯒꯤ ꯑꯃꯨꯛ ꯇꯧꯕ ꯑꯉꯥꯡꯗꯨꯁꯨ ꯑꯃꯨꯛ ꯂꯥꯛꯑꯦ ꯑꯗꯨꯅ ꯑꯗꯨꯁꯨ ꯑꯃꯃꯨꯛ ꯋꯥꯠꯂꯛꯑꯕ ꯑꯗꯨꯒ ꯍꯧꯖꯤꯛ ꯁꯤꯦ ꯑꯃꯨꯛ ꯂꯥꯛꯑꯕ ꯉꯥꯛꯇꯪꯥꯛ ꯄꯤꯑꯣꯅ
ꯅꯪ ꯇꯥꯛꯊꯣꯛꯑꯦ ꯃꯣꯏ ꯃꯌꯥꯝ ꯂꯥꯛꯄꯗꯨꯗ ꯅꯨꯡꯉꯥꯏꯇꯗꯗꯅ ꯑꯦꯛꯖꯥꯝ ꯃꯌꯥꯒꯤ ꯑꯣꯏꯕꯗꯨꯗ
ꯐꯝꯍꯧꯔꯤꯕꯅꯦ ꯑꯃꯗꯤ ꯑꯩ ꯀꯥꯗ
ꯒ ꯍꯥꯏꯔꯅꯅꯦ ꯉꯥꯏꯍꯥꯛ ꯂꯩꯔꯝꯃꯣ ꯍꯥꯏꯔꯝꯃꯦ
ꯉꯥꯏꯍꯥꯛ ꯂꯩꯔꯝꯃꯣ ꯍꯥꯏꯔꯝꯃꯤ ꯁꯤ ꯂꯣꯏꯔꯒ ꯁꯤ ꯂꯣꯏꯔꯒ ꯇꯥꯛꯑꯒꯦ ꯑꯗꯨꯒ ꯂꯣꯏꯔꯒ ꯆꯥꯛ ꯇꯣꯛꯑꯀꯥꯟꯗ ꯑꯃꯨꯛ ꯁꯥꯟꯅꯔꯁꯤ
ꯌꯦꯔꯨꯝ ꯊꯣꯡꯗꯣꯏꯔꯪ ꯌꯦꯔꯨꯝꯂꯣꯏ ꯊꯣꯛꯂꯛꯏꯗꯣ
ꯊꯣꯡꯗꯣꯏꯅꯦ ꯑꯩꯈꯣꯏ ꯄꯨꯕꯨꯖꯥꯅ ꯊꯣꯡꯖꯔꯅꯤ ꯑꯗꯨꯗꯨꯅ ꯀꯩꯒꯩ ꯌꯦꯟꯆꯥꯡ ꯊꯣꯡꯗꯣꯏꯔꯕ
ꯆꯣꯡꯉꯣꯏ ꯑꯩꯣꯏ ꯉꯁꯥꯏ ꯑꯌꯨꯛꯀꯤ ꯂꯩꯗꯨ ꯆꯥꯅꯤ
ꯌꯥꯏꯣꯀꯤ ꯀꯔꯤ
ꯎꯝ ꯁꯧꯒ꯭ꯔꯤꯔꯣꯝꯕꯒ ꯀꯥꯡꯉꯧꯒ
ꯁꯔꯝꯕꯀꯥꯉꯀ
ꯂꯩꯗꯣ ꯀꯣꯟꯅꯅꯤꯗꯣ ꯄꯣꯝꯃꯣꯏ ꯊꯦꯡꯉ ꯊꯣꯡꯕꯅ ꯄꯨꯝꯅꯉꯝꯃꯣꯏꯕ ꯀꯩꯁꯨ
ꯄꯟꯖꯤ꯭ꯀꯥꯟ ꯆꯍꯥꯎ
ꯎꯝ ꯆꯥꯛ ꯈꯥ ꯊꯥꯒꯂꯒꯒꯣ
ꯍꯧꯗ꯭ꯔꯤꯀꯥꯟ ꯆꯥꯍꯧꯔꯣ ꯑꯗꯨꯗꯨꯒ ꯇꯥꯛꯁ ꯃꯌꯥꯝꯗꯣ ꯍꯦꯛꯇ ꯇꯧꯊꯔꯣ ꯑꯩ ꯗꯤ ꯃꯤꯠ ꯌꯦꯠꯁꯦ ꯅꯥꯏꯌꯦꯕ ꯈꯪꯕ꯭ꯔꯥ
ꯑꯝ
ꯃꯤꯠ ꯌꯦꯠꯁꯤꯅ ꯍꯦꯟꯅ ꯁꯣꯛꯄ ꯃꯥꯜꯂꯦꯕ ꯑꯩꯁꯦ ꯑꯗꯨꯝ ꯌꯦꯡꯕ ꯃꯇꯝꯗ ꯑꯩꯅ ꯆꯤꯛꯄꯁꯦ ꯌꯦꯠꯁꯤꯅ ꯑꯣꯏꯅ ꯆꯤꯛꯑꯦꯕ ꯈꯪꯕ ꯑꯩ ꯃꯌꯦꯛ ꯁꯨꯝ ꯌꯦꯡꯉꯛꯄꯒꯤ
ꯑꯗꯨꯗꯤ ꯅꯪꯒꯤ ꯑꯗꯨꯝ ꯊꯣꯛꯑꯝꯃꯅꯤꯌꯦ
ꯑꯗꯨꯅ‌ꯦ ꯍꯥꯏꯁꯦ ꯁꯣꯛꯑꯝꯗꯧ ꯃꯥꯜꯂꯦ
ꯂꯤꯁꯤꯡ ꯑꯃ ꯆꯥꯝꯃꯉꯥꯃꯥꯎꯛ ꯁꯨꯔꯝꯕ ꯌꯥꯔꯦ ꯑꯩ ꯇꯧꯔꯤꯁꯦ ꯑꯁꯤꯗ ꯂꯨꯄꯥ ꯂꯤꯁꯤꯡ ꯑꯃꯗꯤ ꯐꯪꯗꯕ ꯃꯥꯜꯂꯦ ꯂꯤꯁꯤꯡ ꯑꯃ ꯆꯥꯝꯃꯉꯥꯃꯨꯛ ꯁꯨꯔꯛꯄꯗꯀꯣ ꯂꯨꯄꯥ ꯂꯤꯁꯤꯡ ꯑꯃꯃꯨꯛꯇꯤ ꯐꯪꯗꯣꯏꯔꯥ ꯍꯪꯗꯦ
ꯑꯣ ꯆꯞ ꯆꯥꯅ ꯆꯪꯉꯣꯏꯗꯕ꯭ꯔꯥ
ꯆꯪꯉꯣꯏꯌꯦ ꯑꯩ ꯌꯥꯡꯈꯩ ꯌꯥꯡꯈꯩꯗꯣ ꯀꯨꯟꯊ꯭ꯔꯥ ꯃꯥꯊ ꯀꯨꯟꯊ꯭ꯔꯥ ꯃꯊꯛ ꯈꯛꯇꯛ ꯑꯣꯏꯌꯦ ꯍꯥꯏꯔꯒ
ꯅꯠꯇꯦꯌꯦ ꯑꯩꯅ ꯉꯥꯡꯉꯤꯁꯦ ꯇꯥꯎꯑꯣ ꯑꯩꯅ ꯍꯥꯏꯗꯤ ꯑꯗꯨꯗ ꯊꯥꯔꯤꯕ ꯄꯩꯁꯥꯗꯨꯗꯤ ꯆꯞ ꯆꯥꯅ ꯆꯪꯉꯛꯇꯣꯏ ꯅꯠꯇ꯭ꯔꯕ
ꯍꯣꯏ ꯆꯪꯉꯛꯇꯣꯏꯅꯤ ꯑꯗꯨꯗꯤ ꯆꯪꯉꯛꯇꯣꯏꯅꯤ
ꯑꯗꯨꯅꯦ ꯑꯩꯅ ꯍꯥꯏꯁꯦ
ꯑꯩꯅ ꯍꯥꯏꯅ ꯑꯩꯒꯤ ꯇꯥꯛꯁꯇꯣ ꯍꯥꯏꯕ ꯂꯤꯁꯤꯡ ꯑꯃ ꯃ ꯍꯦꯜꯂ ꯍ ꯍꯧꯔꯝꯅ ꯍꯥꯏꯕ
ꯎꯝ ꯌꯥꯅꯦ
ꯌꯥꯡꯈꯩ ꯌꯥꯡꯈꯩꯗꯣ ꯃꯤꯅꯤꯠ ꯇꯔꯥ ꯐꯥꯗꯦ ꯍꯥꯏꯕ ꯑꯗꯨ ꯂꯣꯏꯕ ꯑꯩꯒꯤꯗꯣ ꯑꯩꯅꯅꯦ ꯐꯝꯃꯒ ꯉꯥꯛ ꯈꯪꯇꯛꯄꯤꯔ ꯇꯧꯗ ꯃꯤꯅꯤꯠ ꯇꯔꯥ ꯇꯦꯛ ꯀꯨꯏꯅ ꯆꯪꯗꯦ ꯍꯥꯏꯕ
ꯎꯝ ꯑꯗꯨꯏꯅꯦ ꯑꯗꯨꯏꯅꯦ ꯑꯩꯗꯤ ꯈꯤꯇꯪꯗꯤ ꯀꯨꯏ ꯃꯥꯜꯂꯦ ꯑꯗꯨꯝ ꯁꯥꯡꯕ ꯑꯗꯨꯝ ꯌꯥꯎꯋꯦꯕ ꯃꯔꯛꯇ
ꯗꯤꯜ ꯂꯦꯜ ꯂꯒ ꯑꯃꯨꯛ ꯇꯥꯔ ꯊꯕꯛ ꯑꯃꯛ ꯇꯧꯔ ꯗꯤꯜꯂꯦꯗ ꯇꯥꯔ ꯊꯕꯛ ꯇꯧꯔ ꯂꯩꯔꯒ ꯇꯥꯏꯅ ꯇꯧꯔꯒꯗꯤ ꯀꯨꯏꯌꯦꯕꯀꯣ
ꯎꯝ
ꯑꯗꯨ ꯅꯠꯇꯕ ꯇꯛ ꯐꯝꯃꯒ ꯑꯗꯨꯝ ꯌꯦꯡꯈ꯭ꯔꯗꯤ
ꯑꯃ ꯅꯪꯉꯣꯟꯗ ꯍꯧꯗꯣꯔꯛꯄ ꯃꯤꯗꯨꯗꯤ ꯉꯁꯤꯗꯤ ꯀꯌꯥ ꯆꯪꯒꯕ
ꯀꯅꯥ ꯑꯃꯗꯨꯔꯣ ꯑꯁ ꯑꯃꯗꯨ ꯑꯩꯁꯦ ꯃꯥꯅ ꯇꯧꯗꯕꯒꯤ ꯄꯩꯁꯥ ꯂꯨꯄꯥ ꯅꯤꯐꯨ ꯃꯉꯥꯈꯛ ꯌꯥꯎꯍꯧꯋꯦ ꯍꯥꯏꯕꯅꯦ ꯃꯥꯁꯦ ꯑꯩꯅ ꯑꯩꯒꯤꯁꯦ ꯈꯔꯃꯗ ꯃꯥꯅ ꯃꯥꯁꯨꯦ ꯇꯧꯔꯨꯒꯦꯅ ꯆꯠꯈꯤ
ꯑꯣ ꯃꯥ ꯑꯗꯨꯝꯕ ꯇꯧꯔꯝꯗꯧ ꯃꯥꯜꯗꯦ ꯃꯥꯗꯤ ꯑꯗꯨꯝ ꯋꯥꯔꯤ ꯁꯪ ꯁꯥꯟꯅꯕ ꯑꯣꯏꯔꯝꯗꯧ ꯃꯥꯜꯂꯦ
ꯎ ꯃꯥꯃꯥ ꯇꯧꯕꯅꯦ ꯃꯥ ꯇꯧꯋꯦꯕꯀꯣ ꯃꯥꯒꯤ ꯍꯧꯖꯤꯛꯀꯤ ꯅꯪꯒꯤ ꯏ ꯊꯣꯛꯣꯛꯄꯗ ꯇꯧꯕꯅꯦꯕ ꯑꯩꯄ ꯑꯗꯨ ꯇꯧꯕꯗ ꯃꯥ ꯍꯣ ꯂꯜꯂꯦꯌꯦ ꯃ ꯃꯌꯥꯝ ꯂꯥꯜꯂꯦ ꯍꯥꯏꯕ ꯑꯗꯨ ꯀꯨꯂ ꯔꯤꯖꯦꯛ ꯂꯥꯛꯑꯦꯅ ꯑꯗꯨꯗꯨꯒꯤ ꯍꯥꯏꯕꯅꯦꯕ ꯃꯥꯅ
ꯑꯩꯒꯤꯁꯨ ꯂꯥꯛꯏ ꯑꯗꯨꯗꯤ ꯑꯗꯨꯗꯤ ꯑꯗꯨꯝ ꯇꯧꯕ ꯌꯥꯕꯅꯦ ꯃꯈꯥ ꯑꯗꯨꯝ ꯆꯠ ꯊꯕ ꯌꯥꯕꯅꯦ
ꯍꯍꯣꯏ ꯑꯗꯨꯕꯨꯗꯤ ꯇꯧꯋꯦ ꯑꯗꯨ ꯃꯥꯅ ꯃꯥꯅ ꯇꯧꯗ꯭ꯔꯦ ꯍꯥꯏꯕ ꯑꯗꯨ ꯃꯈꯥꯗꯨꯁꯨ ꯆꯠꯊꯔ ꯇꯧꯗꯕꯅꯤꯅ ꯇꯧꯗ꯭ꯔꯒꯗꯤ ꯐꯪꯗ꯭ꯔꯦꯗꯅ ꯑꯁꯤꯗꯤ ꯇꯧꯔꯒꯅ ꯐꯪꯕꯅꯦ ꯇꯧꯗ꯭ꯔꯒꯗꯤ ꯐꯪꯗꯕ ꯄꯣꯠꯅꯤꯅ ꯁꯤꯅ
ꯃꯥꯅꯦ ꯃꯥꯅꯤ ꯍꯣꯏ ꯑꯗꯨꯕꯨꯗꯤ ꯏꯕꯗꯣ ꯏꯕꯗꯣ ꯃꯨꯟꯅ ꯇꯥꯗ꯭ꯔꯗꯤ ꯏꯕꯗ ꯑꯗꯣ ꯐꯖꯅ ꯏꯗ꯭ꯔꯗꯤ ꯃꯣꯏꯁꯨ ꯑꯗꯨꯝ ꯔꯤꯖꯦꯛ ꯂꯥꯛꯑꯦꯕ
ꯑꯗꯣ ꯑꯩꯈꯣꯏꯁꯦ ꯄ꯭ꯔꯥꯏꯚꯦꯠ ꯖꯣꯕꯇꯒ ꯊꯕꯛ ꯇꯧꯔꯗꯤ ꯌꯥꯝ ꯋꯥꯅꯤ ꯈꯜꯂꯦ
ꯋꯥꯅꯤ ꯁꯨꯃꯥꯏꯅꯅꯦ ꯑꯣꯠꯇꯣꯏꯁꯦ
ꯑꯗꯨꯅ
ꯃꯤ ꯀꯣꯟꯇ꯭ꯔꯦꯛꯇꯔ
ꯀꯣꯟꯇ꯭ꯔꯦꯛꯇ ꯇꯧꯕ ꯒꯥꯏꯁꯤ ꯁꯨꯃꯥꯏꯅꯅꯦ ꯑꯁ ꯑꯣꯠꯇ‌ꯣꯏꯁꯦ ꯈꯪꯕ꯭ꯔꯥ ꯑꯣꯖꯥ ꯑꯣꯏꯕꯅꯒ ꯋꯥꯕ ꯍꯧ ꯑꯁ ꯑꯩ ꯌꯥꯝ ꯇꯜꯂ‌ꯦ ꯀ ꯈ
ꯑꯩꯈꯣꯏ ꯆꯦ ꯑꯃ ꯂꯩꯕꯗꯣ ꯑꯗꯨꯗꯣ ꯃꯥꯅ ꯀꯣꯟꯇ꯭ꯔꯦꯛꯇꯅꯦꯕ ꯃꯥꯅ ꯄꯨꯔꯤꯗꯣ
ꯑꯥ
ꯁ꯭ꯀꯨꯜꯅ ꯈꯔ ꯏꯁꯇꯔꯤꯛ ꯑꯣꯏꯕꯒ ꯑꯗꯒꯤ ꯍꯥꯏꯗꯤ ꯌꯥꯝꯅ ꯊꯕꯛꯁꯦ ꯃꯌꯥꯝ ꯍꯥꯏꯗꯤ ꯀꯣꯟꯇ꯭ꯔꯦꯛꯅꯤꯅ ꯂꯣꯏ ꯄꯤꯁꯜꯂꯛꯄ ꯑꯗꯣ ꯑꯗ ꯔꯤꯒꯨꯂꯔ ꯇꯥꯔꯤꯕ ꯃꯤꯁꯤꯡꯗꯨꯒꯤ ꯊꯕꯛꯁꯤꯡꯗꯣ ꯃꯥꯅ ꯂꯣꯏ ꯇꯧ ꯗꯣꯏꯅꯦꯕ ꯑꯗꯨꯗꯨꯅ ꯀꯟꯇ꯭ꯔꯦꯛ ꯍꯦꯛꯇ ꯑꯣꯠꯄꯤꯅꯤ ꯍꯥꯏꯅ
ꯍꯥꯏꯗꯤ ꯃꯣꯏ ꯌꯥꯅꯕ ꯍ‌ꯣꯠꯅꯕꯗ ꯑꯩꯈꯣꯏꯁꯨ ꯑꯗꯨꯝ ꯇꯧꯕꯤꯗꯨꯅꯦꯕ
ꯍꯣꯏ ꯍꯣꯏ ꯑꯗꯨꯝ ꯄꯤꯔꯛꯄ ꯈꯨꯗꯤꯡ ꯍꯣꯏ ꯍꯣꯏ ꯍꯣꯏ ꯍꯥꯏꯔ ꯇꯧꯗꯣꯏꯅꯦꯕ ꯍꯣꯏ ꯍ‌ꯣꯏ ꯌꯥꯗꯕ
ꯗ ꯌꯥꯗꯕ ꯌꯥꯗꯕ ꯑꯣ ꯑꯩꯈꯣꯏꯅ ꯀꯝꯗꯧꯗꯣꯔꯤꯕ
ꯅꯪ ꯇꯧꯔꯁꯤꯗꯤ
ꯑꯦ ꯀꯔꯤꯗ ꯇꯧꯗꯣꯏꯕ
ꯅꯪ ꯍꯧꯖꯤꯛ ꯇꯧꯔꯤꯁꯦ ꯊꯕꯛ ꯅꯠꯇ꯭ꯔꯥ ꯅꯪ ꯇꯣꯂꯞ ꯆꯥꯗꯣꯔꯕ ꯅꯠꯇ꯭ꯔꯥ
ꯑꯁ ꯌꯥꯔꯤ ꯏꯕ‌ꯦꯝꯃ ꯁꯤꯗꯤ ꯑꯩ ꯋꯥꯏꯀ‌ꯣ ꯔꯤꯜꯁꯀ ꯌꯦꯡꯕꯗ ꯌꯦꯡꯗꯔꯤ
ꯉꯝꯃꯣꯏꯗ ꯀꯥꯩꯁꯨ
ꯌꯥꯝ ꯋꯥꯏꯕ
ꯉꯝꯃ‌ꯣꯏ ꯅꯪꯁꯨ ꯇꯧꯊꯣꯛꯑꯣ ꯑꯩ ꯀꯩꯅꯣ ꯇꯧꯔꯨꯈꯤꯒꯦ
ꯍꯣꯏ ꯇꯧꯔꯣ ꯑꯩ ꯊꯝꯃꯒꯦꯀꯣ ꯍꯣꯔꯦꯟ ꯂꯣꯏꯔꯦ ꯍꯥꯏꯔꯛꯑꯣ ꯎꯝ ꯎꯝ ꯊꯝꯃꯦ ꯊꯝꯃꯦ
ꯎꯝ